ꯌꯦꯡꯕ ꯅꯠꯇ꯭ꯔꯣ ꯕꯣꯟ ꯌꯦꯡꯕ ꯅꯠꯇ꯭ꯔꯣ
ꯍꯣꯏ ꯌꯦꯡꯉꯦ
ꯀꯃꯥꯏꯅ ꯇꯧꯒꯦ
ꯌꯥꯝ ꯅꯨꯡꯉꯥꯏꯌꯦ
ꯃꯦꯠꯁꯤꯗꯣ ꯁꯥꯎꯅꯤꯡꯕ꯭ꯔꯥ ꯑꯅꯤꯗꯨ ꯇꯤꯝ ꯑꯅꯤꯗꯨꯗ ꯅꯠꯇꯕꯤꯗ
ꯉꯁꯥꯏꯗꯤ ꯁꯥꯎꯔꯝꯃꯦ ꯍꯧꯖꯤꯛꯇꯤ ꯁꯥꯎ ꯁꯥꯎꯗ꯭ꯔꯦ
ꯔꯦꯐ꯭ꯔꯤꯗꯣ ꯁꯥꯎꯅꯤꯡꯕ꯭ꯔꯥ
ꯍꯥꯥ
ꯔꯦꯐ꯭ꯔꯤꯗ‌ꯣ ꯁꯥꯎꯅꯤꯡꯕ꯭ꯔꯥ ꯍꯥꯏꯕ ꯑꯩ ꯇꯤꯝ ꯑꯅꯤꯗꯨꯏ ꯑꯃꯥꯅ ꯀꯥꯕꯩ ꯑꯃꯥꯅ ꯑꯃꯥ ꯀꯥꯕꯩ ꯅꯠꯇꯕꯗ
ꯁꯥꯎꯅꯤꯡꯉꯦ ꯑꯗꯨꯗꯤ
ꯀꯩꯒꯤ ꯍꯥꯏꯗꯤ ꯑꯥ ꯑꯔꯖꯦꯟꯇꯤꯅꯥꯅꯕꯨ ꯀꯥꯔ ꯄꯔ‌ꯣꯇꯨꯒꯟ ꯑꯦ ꯁꯣꯔ‌ꯦ ꯄꯔ‌ꯣꯇꯨꯒ ꯏꯖꯤꯞꯅ ꯕꯨ ꯀꯥꯔꯖꯨꯀꯣ
ꯎꯝ
ꯑꯗꯨꯒꯤꯗꯤ ꯀꯩꯁꯨ ꯅꯠꯇꯦꯕ ꯑꯗꯨꯒ ꯃꯥꯏ ꯔꯦꯐꯤꯖꯤꯒꯤ ꯐꯦꯕꯔ ꯈꯨꯇꯧꯗꯣ
ꯅꯨꯉꯥꯏꯇꯦꯍ‌ꯦ ꯁꯂꯥꯗꯣ
ꯑꯗꯨ ꯑ‌ꯣꯏꯁꯨ ꯃꯣꯏꯅ ꯉꯝꯃꯤꯅ ꯌꯥꯔꯦ ꯉꯝꯕꯨ ꯉꯝꯃꯕ ꯌꯥꯔꯦ ꯑꯩꯗꯤ
ꯁꯂꯥꯅ ꯉꯝꯗꯤꯌꯦ ꯑꯔꯖꯦꯟꯇꯤꯅꯥꯅꯅꯦ ꯉꯝꯃꯤꯗꯣ
ꯍꯥ
ꯃꯣꯍꯃꯠ ꯁꯂꯥ ꯍꯣꯏꯅ ꯉꯝꯕ ꯅꯠꯇꯦꯕ ꯏꯖꯤꯞ ꯅꯠꯇꯦꯕ ꯉꯝꯃꯤꯗꯣ
ꯑꯔꯖꯦꯟꯇꯤꯅꯥꯅ ꯀꯥꯒꯔ‌ꯦ
ꯈ‌ꯣꯏ ꯑꯗꯨ ꯍꯥꯏꯕꯅ‌ꯦ ꯑꯩꯗꯤ
ꯑ ꯑꯗꯨꯅꯦ ꯑꯩꯅ ꯍꯥꯏꯖ‌ꯦ ꯑꯩ ꯃꯣꯏ ꯑꯥ ꯃ‌ꯦꯁ ꯑꯥ ꯑꯥꯔꯖꯦꯟꯇꯤꯅꯥ ꯇꯤꯝꯗꯗꯤ ꯑꯩ ꯀꯩꯁꯨꯝ ꯈꯟꯗꯦꯕ ꯑꯁ ꯔ‌ꯦꯐꯤꯗꯨꯅꯦ ꯍꯥꯏꯕ ꯍꯥꯏꯗꯤ ꯃꯥꯏ ꯃꯦꯁꯇꯨ ꯐꯨꯜ ꯌ‌ꯦꯡꯕ ꯅꯇꯔꯥ ꯅꯥ
ꯎꯝ
ꯏꯖꯤꯞꯀꯤ ꯑꯅꯤꯁꯨꯕ ꯒꯣꯜ ꯄꯤꯒꯤꯗꯕꯗꯣ ꯈꯪꯍꯧꯕ꯭ꯔꯥ
ꯈꯪꯍꯧꯗꯦ ꯅꯦꯠꯅ ꯌꯥꯗꯝꯅ
ꯑꯣ ꯑꯗꯨꯗꯤ ꯍꯥꯏꯗꯤ ꯃꯣꯏ ꯑꯅꯤꯁꯨꯕꯩ ꯆꯟꯒꯤꯕꯩ ꯒꯣꯜꯗꯣ
ꯎꯝ
ꯀꯩꯅꯣ ꯇꯧꯋ‌ꯦꯕ ꯃꯥ ꯑꯥ ꯀꯩꯁꯨꯝ ꯐꯥꯎꯟ ꯇꯥꯕ ꯅꯠꯇꯦꯕ ꯈꯣꯡꯗꯦꯕꯀꯣ ꯑꯍꯥꯟꯕꯗꯗꯤ ꯑꯗꯨ ꯒꯣꯜ ꯆꯜꯂ ꯃꯇꯨꯡ ꯈꯣꯡꯉꯒ ꯕꯤ ꯑꯥꯔ ꯎꯠꯂꯒ ꯐꯥꯎꯟ ꯇꯧꯋꯦꯅ ꯒꯣꯜ ꯄꯤꯒꯤꯗꯕꯋꯥꯟ
ꯑꯣ
ꯌꯦꯡ ꯍꯧꯗ꯭ꯔꯦ ꯑꯗꯨꯗꯤ
ꯑꯗꯨꯒ ꯑꯥ ꯑꯃꯨꯛ ꯃꯦꯁꯤ ꯍ‌ꯣꯏꯅ ꯒꯣꯜꯗꯣ ꯏꯀ꯭ꯋꯦꯂꯥꯏꯁ ꯇꯧꯔ ꯃꯇꯨꯡꯗ ꯀꯣ
ꯎꯝ
ꯑꯗꯨꯒ ꯀꯩꯅꯣꯒꯤ ꯑꯔꯖꯦꯟꯇꯤꯅꯥꯒꯤ ꯗꯤ ꯃꯅꯨꯡꯗ ꯃꯣꯃꯥ ꯃꯁꯂꯥ ꯇꯨꯏꯕ ꯑꯗꯨꯗꯅ ꯔ‌ꯦꯐꯔꯤ ꯀꯩꯝ ꯇꯧꯗꯕ ꯑꯗꯨꯗꯩꯅꯅꯦꯕ ꯁꯥꯎꯅꯔ ꯂꯣꯏꯔꯝꯗꯥꯏꯒꯤꯖ‌ꯦ ꯁꯟꯅꯕ ꯀꯣꯔꯁ ꯐꯥꯎ ꯌꯥꯎꯟ ꯁꯠꯂꯛꯄ ꯁꯥꯎꯅꯕꯗꯣ
ꯑꯥ
ꯑꯗꯨꯒꯤꯅꯦꯕ ꯅꯨꯡꯉꯥꯏꯇꯕꯋꯥꯅꯦ
ꯅꯨꯡꯉꯥꯏ
ꯃ‌ꯦꯁꯤꯒꯤ ꯈꯟꯕꯗ ꯑꯗꯨ ꯅꯪ ꯀꯅꯥꯏ ꯐ‌ꯦꯟꯅꯣ ꯃ‌ꯦꯁꯤꯔꯣ
ꯇꯤꯞ ꯊ‌ꯣꯏ
ꯃꯣꯏ ꯑꯩ ꯃꯦꯁꯤ ꯅꯨꯡꯁꯤꯗꯕꯩ ꯗꯤ ꯅꯠꯇꯕ ꯏꯛꯖꯤꯠ ꯇꯨ ꯅꯨꯉꯥꯏꯇꯕꯋꯥꯅꯦ ꯑꯁ
ꯌꯥꯔꯦ ꯑꯩꯗꯤ ꯌꯥꯔꯦ ꯃꯣꯏꯗꯤ ꯉꯝꯇꯔꯦ ꯎꯝ
ꯑꯗꯨ ꯃꯤꯅ ꯀꯥꯒꯅꯣ ꯇꯝꯃꯝꯕꯩꯅꯤ ꯅꯠꯇ꯭ꯔꯥ ꯇꯨ ꯖꯤꯔꯣꯗ ꯂꯤꯠ ꯇꯧꯔ ꯆꯠꯂꯝꯃꯒ ꯑꯩꯈꯣꯏꯒꯤꯗꯤ ꯂꯩꯍꯧꯔꯝꯃꯤꯅ ꯑꯩꯈꯣꯏꯗꯤ ꯑꯩꯈꯣꯏ ꯐꯦꯜ ꯂꯩꯍꯧꯔꯕꯅꯤꯅ ꯀꯩꯁꯨꯝ ꯈꯟꯗ꯭ꯔꯦ
ꯅꯪꯗꯤ ꯀꯩ
ꯄꯣꯔꯇꯨꯒꯟ
ꯍꯥꯍꯥ ꯑꯗꯨꯒꯤꯅꯦꯕ ꯅꯪꯅ ꯃꯦꯁꯤ ꯄꯥꯝꯗꯤꯖꯦ
ꯑꯩ ꯃꯦꯁꯤ ꯄꯥꯝꯗꯦ ꯍꯥꯏꯕ ꯅꯠꯇꯦ ꯃꯦꯁꯤ ꯄꯥꯝꯃꯦ ꯑꯩꯅ ꯍꯥꯏꯕꯗꯤ ꯍꯦꯟꯅ ꯃꯦꯁꯤꯁꯨ ꯄꯥꯝꯃꯦꯕꯀꯣ ꯑꯗꯣ ꯃꯦꯁꯤꯍꯣꯢꯒ ꯑꯦꯅꯤ ꯀꯟꯇ꯭ꯔꯤ ꯑꯇꯣꯞꯄ ꯑꯃꯒ ꯁꯥꯟꯅꯕꯗꯀꯣ
ꯎꯝ
ꯑꯗꯨꯝ ꯃꯤ ꯑ ꯑꯥꯔꯖꯦꯟꯇꯤꯅꯥꯗ ꯑꯗꯨꯝ ꯂꯩꯌꯦꯕ ꯑꯗꯨꯒꯤꯗꯤ ꯀꯥꯒꯅꯤꯗꯣ ꯑꯗꯨꯝ ꯍꯥꯏꯌꯦꯕ ꯑꯥꯔꯖꯦꯟꯇꯤꯅꯥ ꯀꯥꯅꯤ ꯈꯣꯠꯀꯅꯤꯅ ꯑꯗꯨꯒ ꯀꯩꯅꯣꯗꯨꯒꯤ ꯋꯥꯅꯤꯗ ꯍꯥꯏꯗꯤ ꯑ ꯁꯨꯝ ꯍꯦꯟꯅ ꯄꯥꯝꯖꯕ ꯍꯥꯏꯕ ꯑꯃ ꯂꯩꯗꯅ
ꯎꯝ
ꯑꯗꯨꯒꯤ ꯋꯥꯅꯦ
ꯍꯌꯦꯡ ꯗꯤ ꯆꯥꯛ ꯆꯥꯕꯥ ꯌꯥꯏ
ꯍꯥꯥ
ꯕꯣꯟꯗꯣ ꯃꯣꯢꯅ ꯉꯝꯕꯗꯤ ꯉꯝꯃꯦ ꯉꯝꯃꯦ ꯍꯥꯢꯗ
ꯑꯗꯣ ꯃꯣꯏ ꯉꯁꯤꯒꯤ ꯃꯦꯠꯁꯇꯣ ꯑꯗꯨꯝ ꯋꯥꯅ ꯀꯥꯒꯤꯀꯣ ꯑꯥꯔꯖꯦꯟꯇꯤꯅꯥꯗꯣ
ꯎꯝ
ꯑ ꯀ꯭ꯋꯥꯔꯇꯔ ꯐꯥꯏꯅꯦꯜꯗꯅ ꯑꯃꯨꯛꯀ ꯍꯦꯟꯅ ꯋꯥꯗꯣꯏꯅꯦ ꯍꯥꯏꯗꯤ ꯀꯂꯝꯕꯤꯌꯥꯗꯨꯅ ꯉꯁ ꯍꯣꯔꯦꯟ ꯋꯥꯟ ꯊꯥꯔꯇꯤꯗ ꯀꯂꯝꯕꯤꯌꯥꯒꯤ ꯃꯦꯠꯁ ꯁꯤ ꯂꯩꯕꯅꯦꯕ ꯀꯂꯝꯕꯤꯌꯥꯗꯨꯅ ꯀꯩꯒꯨꯝꯕ ꯉꯁꯤ ꯆꯪꯉꯛꯑꯕ
ꯎꯝ
ꯃꯣꯏ ꯑꯃꯨꯛꯀ ꯍꯦꯟꯅ ꯋꯥꯅꯤ ꯀꯥꯕꯗꯤ ꯀꯥꯒꯤꯕꯖꯨ ꯌꯥꯏ ꯀꯣ ꯀꯂꯝꯕꯤꯌꯥꯅ ꯀꯥꯕ ꯌꯥꯏ ꯑꯖꯦꯟꯇꯤꯅꯅ ꯀꯥꯕ ꯌꯥꯏ ꯑꯗꯨꯗꯤ ꯇꯝꯕ ꯉꯝꯗꯦꯕ ꯑꯗꯨꯒ ꯃꯦꯁꯇꯣ ꯈꯔꯗꯤ ꯂꯨꯔꯅꯤ ꯃꯣꯏꯗ
ꯍꯣꯏ
ꯑꯩꯈꯣꯏꯗꯤ ꯔꯣꯑꯟꯗꯣ ꯔꯤꯇꯤꯌꯥꯔ ꯂꯧꯒ꯭ꯔꯕꯅꯤꯅ ꯄꯣꯔꯇꯨꯒꯜꯗ ꯂꯩꯔꯔꯣꯏ ꯃꯊꯪꯗꯩꯗꯤ ꯑꯃ ꯍꯣꯡꯉꯅꯤ
ꯌꯨꯝꯅꯤ ꯃꯤꯑꯣꯢꯔꯅꯤ
ꯗꯤ ꯃꯦꯁꯤꯁꯨ ꯂꯣꯏꯔꯦꯗꯅ ꯃꯇꯝ
ꯍꯣꯏ
ꯑꯗꯨꯅ ꯑꯃꯗ ꯑꯃꯨꯛ ꯍꯣꯡꯉꯅꯤ ꯀꯩ ꯏꯟꯖꯥꯡ ꯆꯔꯒꯦ
ꯊꯪꯗꯦ ꯑꯩ ꯆꯥꯗꯦ
ꯑꯣ ꯅꯣꯏꯒꯤ ꯍꯣꯁꯇꯦꯜꯒꯤ ꯐꯣꯟ ꯄꯨꯡ ꯀꯌꯥꯕꯧ ꯄꯥꯏꯁꯜꯂꯤꯅꯣꯕ
ꯢꯝ ꯇꯦꯟꯗꯒꯤ ꯂꯧꯋꯤ
ꯇꯦꯟꯗꯒꯤ ꯐ꯭ꯔꯤ ꯊꯥꯕ
ꯎꯝ
ꯎꯝ
ꯅꯪꯗꯤ ꯆꯥꯔꯕ
ꯑ
ꯁꯦꯕꫭꯠ
ꯂꯥꯟ ꯇꯝꯕ
ꯑꯩꯈꯣꯏ ꯃꯣꯃꯤꯅ
ꯅꯪꯗꯤ ꯀꯧꯗꯧꯔꯤꯕ
ꯑꯩ ꯐꯃꯨꯡꯗ ꯑꯩ ꯍꯜꯂꯛꯄꯗ ꯃꯣꯏ ꯆꯥꯛ ꯆꯥꯔꯝꯃꯦ
ꯅꯆꯤꯟ ꯊꯤꯒꯅꯨ ꯐꯃꯨꯡꯗ ꯂꯩꯔꯝꯅꯤ ꯍꯥꯏꯔꯒ
ꯑꯩ ꯉꯁꯥꯏꯅ ꯑꯃ ꯅꯨꯡꯊꯤꯟꯗ ꯑꯃ ꯊꯕꯛ ꯏꯃꯥꯟꯅꯕꯒꯤ ꯃꯇꯦꯡ ꯄꯥꯡꯕ ꯆꯠꯂꯤ ꯍꯥꯏꯕꯗꯣ
ꯎꯝ
ꯑꯗꯨ ꯍꯜꯂꯛꯄꯗ ꯑꯩ ꯄꯨꯡ ꯁꯚꯦꯟ ꯊꯥꯔꯇꯤ ꯑꯥꯏꯠ ꯇꯥꯗꯣꯔꯦꯕ
ꯑꯦꯁ ꯉꯁꯥꯏꯗꯤ ꯅꯪ ꯉꯟꯅ ꯍꯜꯂꯛꯏꯅ
ꯍꯥꯥ
ꯅꯪ ꯉꯁꯥꯏ ꯉꯟꯅ ꯍꯜꯂꯛꯏ ꯍꯥꯏꯕ ꯅꯠꯇ꯭ꯔꫭ
ꯍꯜꯂꯛꯇ꯭ꯔꯤ ꯑꯗꯨꯗꯨ ꯃꯣꯏꯗ ꯂꯩꯔꯤꯌꯦ ꯑꯗꯨꯝ
ꯍꯜꯂꯛꯄꯗ ꯉꯥꯏ
ꯅꯠꯇꯦ ꯊꯕꯛ ꯇꯧꯔꯝꯃꯒ ꯄꯣꯊꯥꯕ ꯂꯩꯗꯅꯁꯨꯝ ꯉꯥꯏꯍꯥꯛ ꯊꯕꯛ ꯂꯩꯇꯕꯒꯤ ꯑꯃꯨꯛ ꯑꯗꯨꯒꯤ ꯐꯝꯃꯒ ꯂꯩꯔꯤꯉꯩ ꯃꯇꯝꯗꫭ
ꯑꯥꯔꯖꯦꯟꯇꯤꯅꯥꯏ ꯈꯟꯕꯗ ꯅꯨꯡꯉꯥꯏꯇꯦ ꯃꯤꯠꯇꯩ ꯄꯤ ꯑꯥꯔꯖꯦꯟꯇꯤꯅꯥꯒꯤ ꯈꯟꯕꯗ ꯅꯨꯡꯉꯥꯏꯇꯦ ꯍꯥꯏꯕ
ꯀꯩꯒꯤ ꯅꯨꯉꯥꯏꯇ꯭ꯔꯤꯕ
ꯍꯥꯏꯗꯤ ꯇꯥꯔꯛꯀꯗꯧꯕ ꯃꯣꯏꯒꯤ ꯑ ꯀ꯭ꯋꯥꯔꯇꯔ ꯐꯥꯏꯅꯦꯜꯗꯒꯤꯅ ꯁꯦꯃꯤ ꯐꯥꯏꯅꯦꯜꯐꯧꯀꯤ ꯃꯦꯠꯁꯇꯣ
ꯎꯝ
ꯑꯅꯤ ꯋꯥꯠꯂꯤꯗꯅ ꯀ꯭ꯋꯥꯇꯔ ꯐꯥꯏꯅꯦꯜꯒ ꯁꯦꯃꯤ ꯐꯥꯏꯅꯦꯜꯒ ꯑꯗꯣ ꯀꯩꯅꯣ ꯇꯧꯕ ꯇꯤꯝꯅ ꯀꯩꯅꯣꯗꯣ ꯀꯟꯇ꯭ꯔꯤꯗꯣ ꯕꯣꯟ ꯐꯖꯕ ꯉꯥꯛꯇ ꯉꯥꯏꯍꯧꯔꯦ ꯑꯗꯨꯅ ꯍꯧꯖꯤꯛ ꯑꯔꯤꯡꯕ ꯉꯥꯛ ꯉꯥꯏꯍꯧꯔꯦꯗꯅ
ꯎꯝ
ꯑꯗ ꯃꯣꯏ ꯃꯦꯠꯁꯇ ꯇꯞ ꯑꯣꯏꯔ ꯁꯨꯝ ꯍꯦꯟꯖꯜꯂꯛꯑꯅꯦꯕ ꯑꯗꯨꯒꯤ ꯅꯨꯡꯉꯥꯏꯇꯦꯕ ꯍꯟꯗꯛꯇꯁꯨ ꯑꯃꯨꯛꯇꯪꯒ ꯐꯥꯏꯅꯦꯜ ꯆꯪꯖꯔꯗꯤ ꯐꯥꯏꯅꯦꯜ ꯂꯧꯔꯗꯤ ꯐꯒꯗꯧꯅꯤ ꯑꯅꯤꯔꯛ ꯃꯦꯁꯤ
ꯎꯝ
ꯐꯥꯏꯅꯦꯟ ꯑꯥꯔꯖꯦꯟꯇꯤꯅꯥ ꯐꯥꯏꯅꯦꯟꯁ ꯌꯧꯔꯁꯨ ꯐꯥꯏꯅꯦꯜꯁꯦ ꯍꯟꯛꯇꯛ ꯂꯧꯕꯗꯤ ꯈꯔ ꯋꯥꯒꯗꯕ ꯃꯥꯜꯂꯦ ꯍꯥꯏꯗꯤ ꯐ꯭ꯔꯥꯟꯁꯁꯨ ꯂꯩꯔꯤ ꯏꯁꯄꯦꯟꯁꯨ ꯂꯩꯔꯤꯀꯣ ꯐꯥꯏꯂꯦꯟꯗ ꯐ꯭ꯔꯥꯟꯁ ꯅꯠꯇ꯭ꯔꯒ ꯏꯁꯄꯦꯟꯒ ꯁꯥꯟꯅꯗꯨꯏꯅꯦꯕ ꯐꯥꯏꯅꯦꯜꯗꯣ
ꯎꯝ
ꯑꯗꯨꯅ ꯏꯁ꯭ꯄꯦꯟꯒ ꯑ ꯐ꯭ꯔꯥꯟꯀꯖꯦ ꯀ꯭ꯋꯥꯇꯔ ꯐꯥꯏꯅꯦꯜ ꯁꯥꯟꯅꯔꯅꯦꯕ ꯀ꯭ꯋꯥꯔꯇꯔ ꯐꯥꯏꯅꯦꯜꯗ ꯀꯥꯔꯛꯄꯗ ꯑꯦ ꯁꯣꯔꯤ ꯁꯦꯃꯤ ꯐꯥꯏꯅꯦꯜ ꯁꯥꯟꯅꯗꯣꯏꯅꯦꯕ ꯃꯕꯥꯟꯅꯤꯖꯦ
ꯎꯝ
ꯑꯗꯨ ꯃꯕꯥꯟꯅꯤꯗꯩ ꯀꯥꯔꯛꯄꯗꯨꯒ ꯑꯃꯨꯛ ꯐꯥꯏꯅꯦꯜ ꯊꯦꯡꯅꯗꯣꯏꯅꯦꯕ ꯑꯖꯦꯟꯇꯤꯅꯥꯍꯣꯏꯄꯨꯜꯒꯤ ꯅꯥꯀꯟꯗꯨꯒ ꯑꯗꯒꯤꯗꯤ ꯐ꯭ꯔꯥꯟꯁꯀꯤ ꯄꯨꯜꯗꯨꯒ
ꯑꯗꯨꯃꯥꯢ ꯇꯧꯕꯗꯨꯅ ꯃꯊꯥ ꯁꯥꯏꯌꯦ ꯑꯗꯨꯅ ꯑꯃꯨꯛꯒ
ꯑꯗꯨꯅ ꯍꯥꯏꯗꯤ ꯇꯤꯝꯗꯣ ꯂꯩꯍꯧꯔꯤꯗꯣ ꯁꯣꯟꯒꯤ ꯄꯨꯜ ꯑꯃꯗ ꯂꯩꯍꯧꯔꯤꯗꯣ ꯑꯔꯥꯏꯕ ꯅꯠꯇꯕꯅꯤꯅꯀꯣ
ꯎꯝ
ꯍꯧꯖꯤꯛ ꯐ꯭ꯔꯥꯟꯁꯤꯁꯨ ꯕꯣꯜ ꯀꯟꯅ ꯐꯖꯔꯤꯕꯅꯦ ꯑꯗꯨ ꯁ꯭ꯄꯦꯟꯖꯨ ꯑꯗꯨꯝ ꯀꯩꯁꯨ ꯅꯣꯞꯄ ꯑꯣꯏꯗꯦ
ꯁꯤ ꯊꯂꯤ ꯆꯒꯤꯔ ꯍꯥꯏꯌꯦ ꯇꯜꯂꯦ
ꯍꯥꯥ
ꯂꯝ ꯌꯥꯝ ꯑꯣꯏꯌꯦ ꯉꯁꯤ ꯃꯦꯁꯤꯒꯤꯗꯣ
ꯍ
ꯆꯨꯝꯃꯦ
ꯎꯝ ꯋꯥꯈꯟꯖꯦ ꯅꯨꯡꯉꯥꯏꯇꯦꯗ ꯎꯝ ꯀꯔꯤ ꯑꯃ ꯑꯗꯨꯒ ꯈ꯭ꯋꯥꯏꯗꯒꯤ ꯍꯦꯟꯅ ꯅꯨꯡꯉꯥꯏꯇ꯭ꯔꯤꯖꯤꯅ ꯑꯈꯣꯏꯒꯤ ꯑꯦꯁꯤꯌꯥꯟ ꯀꯟꯇꯤꯅꯦꯟ ꯑꯣꯏꯕꯅꯤꯅ ꯖꯄꯥꯟ ꯂꯩꯍꯧꯕꯗꯣ ꯅꯨꯡꯉꯥꯏꯇꯦ
ꯎꯝ
ꯖꯄꯥꯟꯗꯣ ꯆꯪꯖꯔꯛꯑꯝꯃꯗꯤ ꯐꯒꯗꯧꯅꯤ ꯌꯥꯝꯅ ꯀꯩꯅꯣ ꯑꯥ ꯐꯥꯏꯅꯦꯜꯕꯧ ꯌꯧꯗ꯭ꯔꯁꯨ ꯀ꯭ꯋꯥꯇꯔꯒꯨꯝꯕ ꯁꯦꯃꯤꯒꯨꯝꯕ ꯑꯗꯥꯏꯕꯨ ꯆꯪꯉꯛꯑꯝꯃꯗꯤ
ꯀꯔꯤ ꯗꯧ ꯂꯩꯕ꯭ꯔꯥ ꯅꯪ ꯑꯗꯨꯗꯤ ꯍꯜꯂꯣ
ꯍꯥꯎ
ꯀꯔꯤ ꯗꯧꯔ ꯂꯩꯕ꯭ꯔꯣ ꯍꯥꯏꯔꯒ
ꯑꯩ ꯐꯝꯃꯤ ꯕꯣꯟ ꯉꯥꯏꯖꯤꯔꯅ ꯈꯜꯂꯤ ꯕꯣꯟ ꯉꯥꯏꯖꯤꯔꯅ ꯈꯜꯂꯤꯅꯦꯕ ꯇꯨꯝꯃꯖꯤꯔꯥ ꯕꯣꯟ ꯉꯥꯏꯖꯤꯔ ꯈꯜꯂꯤ
ꯏꯁ ꯄꯨꯡ ꯑꯃꯒꯤ ꯕꯣꯜꯁꯨ ꯌꯦꯡꯈꯤꯒꯦꯔꯣ
ꯎꯝ ꯌꯦꯡꯅꯤꯡꯉꯤꯕꯅꯦ
ꯌꯦꯡꯉꯣ
ꯎꯝ ꯇꯨꯝꯃꯗꯔꯥ
ꯇꯨꯝꯃꯅꯤ ꯑꯩꯗꯤ ꯍꯣꯏ
ꯂꯥꯏꯔꯤꯛ ꯀꯌꯥꯝ ꯄꯥꯔꯝꯃꯒꯦ ꯉꯁꯤꯒꯤ
ꯎꯝ ꯍꯥ
ꯂꯥꯏꯛ ꯀꯌꯥꯝ ꯄꯥꯔꯝꯃꯒꯦ
ꯄꯥꯗꯦ ꯏꯁꯥ ꯅꯨꯡꯉꯥꯏꯇꯦ ꯍꯥꯏꯔ
ꯎꯝ ꯑꯩꯗꯤ ꯉꯁꯥꯏ ꯅꯪ ꯐꯣꯟ ꯂꯧꯁꯜꯂꯦ ꯍꯥꯏꯕꯗꯨ ꯂꯥꯏꯔꯤꯛ ꯄꯥꯏꯔ ꯁꯤꯅꯤ
ꯍꯣꯏ ꯄꯥꯗꯔꯁꯨ ꯐꯣꯟꯗꯤ ꯑꯗꯨꯝ ꯂꯧꯔ ꯊꯝꯃꯅꯤ ꯍꯣꯏ
ꯎꯝ ꯇꯨꯡꯒꯔꯦ ꯃꯣꯏꯗꯤ ꯉꯁꯥꯏ ꯑꯩ ꯉꯥꯟꯅ ꯃꯗꯤ ꯐꯣꯟ ꯌꯦꯡꯗꯦ ꯇꯨꯝꯒ꯭ꯔꯦ ꯈꯣꯏꯕꯣꯛꯁꯨ ꯕꯣꯟ ꯌꯦꯡꯕ ꯂꯣꯏꯔ ꯇꯣꯡꯈ꯭ꯔꯦ
ꯍꯥ ꯅꯕꯣꯛ ꯕꯣꯟ ꯌꯦꯡꯕꯔꯣ
ꯌꯦꯡꯉꯤ ꯃꯣꯏꯗꯤ ꯃꯣꯏꯗꯤ ꯁꯨꯝ ꯌꯦꯡꯖꯩꯅꯤꯗ ꯕ꯭ꯂꯥꯏꯟꯅꯦ ꯕ꯭ꯂꯥꯏꯟꯒꯨꯝꯕꯅꯦꯗꯤ ꯁꯨꯝ ꯑꯀꯥꯕ ꯃꯤꯅ ꯑꯗꯨ ꯀꯥꯒ꯭ꯔꯦ ꯍꯔꯥꯎꯖꯕꯗꯣ ꯀꯥꯡꯒꯨꯗꯣ ꯃꯁꯛꯇꯤ ꯈꯪꯗꯕꯤꯗ ꯑꯗꯨꯃꯥꯏꯅ
ꯅꯪ ꯇꯥꯛꯄꯤꯕꯗꯦ
ꯃꯣꯏꯒ ꯑꯩꯈꯣꯏ ꯌꯦꯡꯃꯤꯟꯅꯦ ꯑꯩ ꯌꯨꯝꯗ ꯌꯦꯡꯗꯦ
ꯅꯪꯗꯤ ꯀꯥꯏꯗ ꯌꯦꯡꯕ ꯕꯣꯜ
ꯑꯇꯣꯞꯄ ꯑꯩꯈꯣꯏꯒꯤ ꯁꯤꯗꯩ ꯑꯩꯈꯣꯏꯒꯨꯝ ꯑꯃꯅꯤ ꯊꯪꯅꯔꯒ ꯌꯥꯝ ꯃꯤ ꯃꯌꯥꯝ ꯌꯦꯡꯕ ꯃꯐꯝ ꯑꯃ ꯂꯩꯌꯦꯕ ꯗꯨꯗ ꯑꯩꯅ ꯌꯦꯡꯕ
ꯍꯥꯜꯂꯣ
ꯃꯌꯥꯝ ꯌꯦꯅꯡꯃꯤꯟꯅꯕꯅ ꯅꯨꯡꯉꯥꯏꯔꯅ
ꯃꯌꯥꯝ ꯌꯦꯡꯃꯤꯟꯅꯕꯅ ꯅꯨꯡꯉꯥꯏꯅꯅꯦ ꯌꯨꯝꯗ ꯌꯦꯡꯗꯕꯤꯗ ꯑꯇꯣꯞꯄ ꯃꯤꯒꯤ ꯂꯣꯏꯅ ꯌꯦꯡꯉꯦꯕ
ꯎꯝ
ꯑꯍꯥꯟꯕꯗ ꯑꯥꯔꯖꯦꯟꯇꯤꯅꯥꯒꯤ ꯐꯦꯟꯁꯤꯉꯩꯗꯣ ꯐꯅ ꯁꯥꯎꯅ ꯍꯧꯔꯕꯅꯤ
ꯍꯥ ꯀꯩꯍꯥꯏꯅꯣ
ꯑꯩ ꯍꯥꯏꯁꯤ ꯇꯥꯗꯕ꯭ꯔꯣ
ꯇꯗꯦ
ꯑꯍꯥꯝꯕꯒꯤ ꯒꯣꯜ ꯑꯅꯤ ꯁꯨꯕꯒꯤꯗꯣ
ꯑꯥꯎ
ꯇꯥꯕ꯭ꯔꯥ ꯑꯍꯥꯝꯕꯒꯤ ꯒꯣꯜ ꯑꯅꯤ ꯁꯨꯕꯒꯤꯗꯣ ꯏꯖꯤ ꯏꯖꯤꯞꯀꯤ
ꯑꯣ
ꯑꯗꯥꯏꯗꯨꯗ ꯑꯁ ꯑꯥꯔꯖꯦꯟꯇꯤꯅꯥ ꯀꯥꯡꯕꯨꯗꯣ ꯏꯖꯤꯞꯀꯤ ꯃꯤꯅ ꯂꯛꯅꯕ ꯌꯥꯎꯕꯥꯔ ꯈꯪꯗꯦ ꯏꯁꯇꯦꯇꯁ ꯋꯥꯆꯞ ꯏꯁꯇꯦꯇꯁ ꯁꯥꯎꯟ ꯁꯥꯎꯟ ꯊꯝꯅꯍꯧꯔꯕꯅꯦ
ꯑꯩꯁꯨꯝ ꯉꯝꯃ ꯆꯥꯛ
ꯍꯥꯏꯗꯤ ꯑ ꯀꯔꯤ ꯑꯔꯖꯦꯟꯇꯤꯅꯥ ꯀꯥꯡꯕꯨꯅ ꯍꯥꯏꯅ